ꯍꯜꯂꯣ
ꯑ ꯇꯥꯕ꯭ꯔꯥ
ꯑ ꯇꯥꯏꯌꯦ ꯍꯣꯏ ꯇꯥꯏꯌꯦ
ꯀꯩꯗꯧꯔꯤꯅꯣ
ꯀꯩꯅꯣ ꯑꯩꯒꯤ ꯀꯩꯁꯨ ꯇꯧꯗꯦꯗ ꯁꯨꯝ ꯂꯩꯕꯅꯦ
ꯂꯥꯏꯔꯤꯛ ꯄꯥꯗꯕ꯭ꯔꯣ ꯊꯕꯛ ꯇꯨꯗꯕ꯭ꯔꯣ
ꯑꯁ ꯀꯩꯁꯨ ꯇꯧꯗꯦꯗ ꯊꯕꯛ ꯇꯧꯗꯦ ꯅꯣꯏꯗꯤ ꯀꯩꯗꯧꯔꯤꯕ
ꯑꯩꯁꯨ ꯑꯗꯨꯝ ꯂꯩꯔꯤ ꯆꯥꯛ ꯆꯥꯕ ꯇ‌ꯣꯛꯔꯒꯀꯣ
ꯆꯥꯛ ꯆꯥꯕ ꯂꯣꯏꯔꯒ ꯇꯨꯝꯗ꯭ꯔꯤ ꯉꯟꯕꯒꯤ
ꯏꯁꯇꯨꯗ‌ꯦꯟꯔ‌ꯥ
ꯑꯣ
ꯏꯁꯇꯨꯗꯦꯟ ꯑꯣꯏꯔꯤꯕ꯭ꯔꯥ ꯍꯥꯏꯗꯤ ꯕꯤ ꯑꯦ ꯑꯦꯝ ꯑꯦ
ꯕꯤ ꯑꯦ
ꯀꯔꯤ ꯕꯦꯌꯦ ꯑꯠꯆꯥ ꯆꯥ ꯐꯥꯏꯌꯦꯅꯦ ꯂꯥꯏꯔꯤꯛ ꯀꯟꯅ ꯄꯥꯒꯗꯕ ꯃꯇꯝꯅꯤ
ꯎꯝ ꯀꯥꯏꯗꯩ
ꯕꯦ ꯑꯦ ꯐ ꯆꯍꯤ ꯑꯃ ꯑꯅꯤ ꯍꯥꯏꯗꯤ ꯑꯣ ꯑꯠꯆꯥꯆꯆꯥ ꯑꯣ ꯀꯟꯅ ꯄꯥꯒꯗꯕ ꯃꯇꯝꯅꯤꯅꯦ
ꯎꯝ ꯑꯣ
ꯐꯩꯅ ꯑꯗꯨꯗꯤ ꯉꯁꯤꯃꯟ ꯋ‌ꯦꯁ ꯀꯣꯂꯦꯖꯇ
ꯍꯥꯥ
ꯃ‌ꯣꯅꯣꯕꯦꯁ
ꯑꯣ ꯑꯩꯗꯤ ꯈꯪꯗꯦ
ꯑꯣ ꯀꯩ ꯏꯟꯖꯥꯡ ꯆꯥꯕꯅꯣ ꯅꯨꯡꯉꯥꯏ ꯍꯣꯏ ꯑꯗꯨꯝ ꯗꯨꯝ ꯅꯨꯡꯉꯥꯏꯔꯤ ꯍꯥꯏꯕ ꯑꯣ ꯐꯩꯅ ꯑꯗꯨꯗꯤ
ꯍꯣꯏ ꯈꯨꯟꯒꯤ ꯏꯁꯄꯤꯁ‌ꯦꯜ ꯀꯣ
ꯎꯝ
ꯆꯥꯔꯛꯄ ꯑꯗꯨ ꯍꯥꯎꯅ ꯆꯥꯈ꯭ꯔꯦ
ꯎꯝ ꯈꯨꯟꯗ ꯂꯩꯕ꯭ꯔꯣ ꯑꯩꯈꯣꯏꯗꯤ ꯑꯣ ꯑꯩꯈꯣꯏꯗꯤ ꯏꯁ ꯉꯁꯤꯁꯦ ꯗꯥꯜ ꯆꯥꯏ
ꯑꯣ ꯍꯣꯁꯇꯦꯜ ꯂꯩꯕ꯭ꯔꯥ
ꯍꯣꯁꯇ‌ꯦꯜ ꯅꯠꯇꯦ ꯑꯗꯨꯕꯨ ꯑꯗꯨꯝ ꯏꯅꯦꯒꯤ ꯌꯨꯝꯗ ꯂꯩꯕꯀꯣ
ꯑꯣ ꯑꯣ ꯑꯣ ꯃꯅꯤ ꯌꯥꯔꯦ
ꯀꯣꯂꯦꯖ ꯅꯨꯡꯇꯤꯒꯤ ꯑꯗꯨꯝ ꯆꯠ ꯑꯩ ꯕꯣꯜ ꯌꯦꯡꯉꯦ ꯑꯗꯨꯕꯨ ꯉꯁꯤꯗꯤ ꯌꯦꯡꯅꯤꯉꯥꯏ ꯃꯥꯟꯗ꯭ꯔꯦ
ꯀꯩꯒꯤ
ꯊꯕꯛ ꯑꯔꯨꯕ ꯂꯩꯕꯒꯤꯀꯣ ꯄꯥꯝꯔꯁꯨ ꯎꯄꯥꯏ ꯂꯩꯇ꯭ꯔꯦ ꯑꯩꯗꯤ ꯍꯌꯦꯡ ꯑꯌꯨꯛ ꯑꯩ ꯊꯕꯛ ꯑꯃ ꯂꯩꯕꯒꯤꯀꯣ
ꯑꯣ
ꯍꯧꯒꯠꯄ ꯉꯝꯔꯔꯣꯏꯕ ꯄꯨꯡ ꯑꯅꯤ ꯑꯍꯨꯝꯗ ꯇꯨꯝꯃꯗꯤ ꯎꯝ ꯍꯥꯏꯂꯥꯏꯠ ꯑꯣꯏꯅ ꯌꯦꯡꯉꯅꯤ ꯍꯌꯦꯡ
ꯑꯁ ꯎꯝ ꯍ‌ꯣꯏ ꯑꯗꯨꯁꯨ ꯌꯥꯕꯅꯦ ꯍꯣꯏ ꯑꯈꯣꯏꯗꯤ ꯌꯦꯡꯉꯦ ꯍꯣꯔꯦꯟ ꯍꯝꯍꯝ ꯌꯦꯡꯕ ꯇꯥꯔꯦ
ꯑꯥ ꯌꯦꯡꯉꯣ ꯀꯔꯤ ꯁꯞꯄꯣꯔꯠ ꯇꯧꯕ꯭ꯔꯥ ꯅꯪ
ꯑꯩꯖ‌ꯦ ꯉꯁꯤꯖ‌ꯦ ꯐ꯭ꯔꯦꯟ ꯁꯄꯣꯔꯠ ꯇꯧꯒꯦ ꯈꯟꯕ
ꯑꯣ ꯃꯥꯟꯅꯩꯅꯦ ꯑꯃ ꯄꯦꯔꯥꯗꯦꯃꯦꯂ‌ꯦ
ꯑꯝ
ꯑꯦꯝꯕꯄꯦ ꯑꯣꯏꯅ ꯇꯧꯕ꯭ꯔꯥ ꯀꯅꯥꯕꯨ ꯇꯧꯕ꯭ꯔꯥ ꯐ꯭ꯔꯥꯟꯁꯇꯣ
ꯕꯄꯦ ꯀ‌ꯣ ꯑꯗꯨꯅ‌ꯦ ꯎꯝ ꯕꯄꯦ ꯅꯠꯇ꯭ꯔꯗꯤ ꯀꯅꯥꯕꯨ ꯁꯄꯣꯔꯠ ꯇꯧꯅꯤꯗꯨ
ꯑꯁ ꯗꯤꯝꯕꯤꯂꯦ ꯃꯥꯏꯀꯦꯜ ꯌꯥꯝ ꯂꯩꯗꯨꯗꯤ
ꯑꯗꯨ ꯑꯗꯨꯕꯨ ꯃꯣꯏꯉꯣꯟꯗꯒꯤ ꯍꯦꯟ ꯍ‌ꯦꯜꯂꯤꯅ ꯃꯣꯏ ꯑꯥ ꯕꯄ‌ꯦꯅ ꯍꯥ ꯑꯩꯗꯤꯀꯣ ꯅꯦꯃꯔ ꯑꯣꯏꯅ ꯄꯝꯃꯦꯗ
ꯅ‌ꯦꯃꯥꯔ ꯑꯍꯥ ꯅꯦꯃꯔ ꯅꯦꯃꯔ ꯕꯨ ꯄꯥꯝꯕ ꯅꯨꯄꯥꯁꯤꯡꯁꯦ ꯑꯉꯥꯡ ꯃꯆꯥꯒꯨꯝꯅ ꯈꯜꯂꯦ ꯑꯩꯗꯤ
ꯑꯣꯏꯗꯔ‌ꯦ
ꯑꯥ ꯉꯥꯟ ꯅꯣꯅꯦ ꯍꯣꯏ ꯄꯈꯪ ꯄꯥꯈꯪ ꯐꯥꯗ꯭ꯔꯤꯉꯩ ꯍꯥꯏꯗꯤ ꯑꯉꯥꯡ ꯀꯔꯤꯅꯣ ꯈꯪꯗꯕ ꯃꯥ ꯇꯝꯅ ꯄꯪꯄꯥꯝ ꯄꯥꯝꯕꯗꯣ ꯑꯍꯥ ꯑꯗꯨ ꯃꯥꯜꯂꯦ
ꯅꯪ ꯈꯪꯗꯦꯗ ꯑꯁ ꯏ
ꯅꯦꯃꯥꯔ ꯀꯞꯄꯥꯟ ꯅꯨꯅꯨꯡꯃꯤꯗ ꯀꯞꯄ꯭ꯔꯥ ꯅꯪꯁꯨ
ꯑꯩ ꯀꯥꯏꯗꯩꯩ ꯀꯞꯄꯤꯅꯣ ꯍꯣꯏ ꯑꯁ ꯀꯛꯇꯦ
ꯅꯤꯎ ꯅꯦꯃꯥꯔꯒꯤ ꯐꯦꯟꯁꯤꯡꯅꯤꯀꯣ
ꯑ‌ꯣ
ꯀꯥꯞꯅꯤꯡꯉꯥꯏ ꯔꯦꯗꯤ ꯇꯧꯕꯅꯦ
ꯀꯥꯏꯗꯩꯩ ꯀꯞꯇ‌ꯦꯗ ꯑꯩꯈꯣꯏꯗꯤ
ꯅꯨꯡꯁꯤꯔꯤ ꯅꯨꯡꯁꯤꯌꯦ ꯑꯩꯁꯨ ꯅꯦꯃꯥꯔ ꯑꯩꯗꯤ ꯔꯣꯅꯥꯜꯗꯣꯅꯦ
ꯎꯝ ꯑꯈꯣꯏꯗꯤ ꯅꯤꯝ - ꯅꯦꯃꯥꯔꯗꯤ ꯑꯈꯣꯏ ꯄꯥꯝꯃꯦ ꯑꯗꯨꯁꯨ ꯑꯥ ꯅꯦꯃꯥꯔ ꯌꯔ ꯔꯣꯅꯥꯜꯗꯣ ꯗꯣ ꯐꯩ ꯐꯩꯌꯦ ꯑꯗꯣ ꯎꯝ
ꯅꯤꯃꯥꯔꯅ ꯄꯝꯕ ꯀꯣ ꯍꯥꯏ ꯀꯣ ꯅꯦꯃꯥꯔ ꯇꯣꯛꯈ꯭ꯔꯣ ꯔꯣꯅꯥꯜꯗꯣꯒ ꯃꯦꯁꯤ ꯃꯕꯥꯟꯅꯤ ꯃꯔꯛꯑꯥꯗꯤ ꯅꯪ ꯀꯔꯥꯕꯨ ꯀꯅꯥꯕꯨ ꯈꯇꯪ ꯍꯦꯟꯅ ꯄꯥꯝꯃꯤ
ꯔꯣꯅꯥꯜꯗꯣ
ꯑꯣ ꯑꯥꯎ ꯐꯥꯌꯦ ꯐꯥꯌꯦ
ꯑꯩ ꯃꯦꯁꯤ ꯃꯦꯁꯤ ꯑꯣꯏꯔꯗꯤ ꯐꯣꯟ ꯀꯛꯈ꯭ꯔꯅꯤ ꯑꯩꯍꯟ ꯍꯟꯗꯛꯁꯦ ꯔꯣꯅꯥꯜꯗꯣ ꯄꯣꯛꯈ꯭ꯔꯕꯒꯤꯀꯣ ꯌꯥꯝ ꯁꯦꯟꯁꯤꯇꯤꯚ ꯑꯣꯏꯔꯤꯅꯦꯕ ꯑꯗꯨꯅ ꯑꯩ ꯑꯩ ꯃꯦꯁꯤ ꯄꯥꯝꯃꯦ ꯍꯥꯏꯔꯗꯤ ꯑꯩ ꯀꯛꯈꯅꯤ
ꯃꯤꯁꯤ ꯃꯤꯁꯤ ꯍꯣꯏ ꯑꯗꯨꯏꯅꯤ ꯑꯩꯁꯨ ꯍꯥꯟꯅ ꯑꯦꯝ ꯔꯣꯅꯥꯜꯗꯣ ꯄꯥꯝꯔꯝꯕꯅꯤ ꯑꯗꯨ
ꯅꯦꯃꯥꯔꯗ ꯆꯠꯈ꯭ꯔꯕ ꯀꯔꯤꯒꯤ ꯍꯣꯡꯕ꯭ꯔꯥ
ꯈꯪꯗꯦ
ꯄꯪꯉꯦ
ꯀꯥꯏꯗꯒꯤ ꯄꯪꯗꯣꯏꯅꯣ ꯑꯁ
ꯄꯪꯕꯒꯤꯅꯦ ꯅꯦꯃꯥꯔ ꯃꯈꯣꯡ ꯌꯥꯗꯕ ꯅꯦꯃꯥꯔꯗ ꯁꯄꯣꯔꯠ ꯇꯧꯔꯒ ꯔꯣꯅꯥꯜꯗꯣ ꯂꯥꯏ ꯂꯥꯏꯒꯨꯝꯕꯗ
ꯎꯝ ꯂꯥꯏꯒꯨꯝꯕꯗ ꯀꯥꯏꯅ
ꯃꯤ ꯃꯤ ꯅꯠꯇꯦ ꯃꯤ ꯃꯥꯗꯤ ꯑꯦꯛꯁꯇ꯭ꯔꯥꯅꯦ
ꯁ꯭ꯅꯦꯛꯁ ꯊ꯭ꯔꯕꯣ
ꯎꯝ ꯑꯦꯛꯁꯇ꯭ꯔꯥ ꯑꯥ ꯑꯗꯨꯅꯤ ꯑꯦꯛꯁ ꯑꯦꯛꯁ ꯑꯦꯛꯁꯇ꯭ꯔꯥ
ꯎ
ꯀ꯭ꯂꯥꯁꯇꯤ ꯔꯤꯒꯨꯂꯔ ꯑꯣꯏꯅ ꯆꯠꯄ꯭ꯔꯥ
ꯍꯣꯏ ꯑꯗꯨꯝ ꯆꯠꯂꯦ
ꯃꯃꯤꯡꯒꯤ ꯈꯛ ꯀꯣꯂꯦꯖ ꯀꯥꯕꯗꯨꯗ ꯂꯥꯏꯔꯤꯛ ꯑꯟꯅ ꯄꯥꯕ ꯏꯁꯇꯨꯗꯦꯟ ꯇ꯭ꯔꯥ ꯑꯣꯏꯕ꯭ꯔꯥ ꯅꯪꯁꯦ
ꯈꯪꯉꯗ ꯑꯗꯨꯗꯤ ꯑꯁ ꯀꯃꯥꯏꯅ ꯍꯥꯏꯗꯣꯏꯅꯣ ꯍꯥꯏ
ꯍꯥꯏꯑꯣ ꯑꯁ ꯀꯣꯂꯦꯖ ꯐꯖꯅ ꯀꯥꯏ ꯍꯣꯏ ꯑꯩ ꯂꯥꯏꯔꯤꯛ ꯍꯩꯑ ꯑ ꯂꯥꯏꯔꯤꯛ ꯍꯩꯇꯦ ꯍꯥꯏꯕꯗꯤ ꯍꯥꯏꯕ ꯌꯥꯏꯅ
ꯑꯣ ꯈꯣꯏꯗꯤꯀꯣ ꯑꯗꯨꯝ ꯑꯦꯚꯔꯦꯁ ꯑꯦꯚꯔꯦꯖ ꯃꯤ ꯌꯥꯝꯅꯗꯤ ꯍꯏꯇꯥꯕ ꯑꯗꯨꯝ ꯍꯏꯕ ꯍꯩꯇꯦ ꯑꯩꯁꯨ ꯑꯗꯨꯝ ꯌꯥꯕ ꯑꯗꯨ
ꯐꯔꯛ ꯇꯥꯕ ꯃꯤꯁꯤꯡꯅꯤꯅꯦ
ꯃꯤꯅꯤꯗꯣ ꯁꯀꯨ ꯍꯍ ꯔꯤꯖꯦꯛ ꯆꯠꯄ ꯃꯤ
ꯔꯤꯖꯦꯛ ꯅꯠꯇꯦ ꯔꯤꯖꯦꯛ ꯅꯠꯇꯦ ꯀꯥꯟ ꯄ
ꯎꯝ
ꯏꯆꯦꯒꯨꯝꯕꯅꯦ ꯑꯩꯈꯣꯏꯁꯦ ꯈꯪꯉꯨꯀꯣ ꯑꯩꯈꯣꯏꯁꯦ ꯀꯣꯂꯦꯖ ꯀꯣꯂꯦꯖ ꯂꯣꯏꯈ꯭ꯔꯦꯕ
ꯎꯝ
ꯂꯥꯁ ꯏꯌꯥꯔꯅ ꯂꯣꯏꯈꯦ
ꯑꯣ ꯅꯪ ꯅꯪꯒꯤ
ꯑꯩ ꯑꯩꯒꯤ ꯃꯈꯣꯟꯗꯒꯤ ꯈꯪꯗ꯭ꯔꯣ ꯑꯍꯟꯅꯦ ꯍꯥꯏꯕꯗꯣ
ꯈꯪꯡꯉꯤꯗ ꯑꯍꯟꯅꯦ ꯍꯅꯨꯕꯤꯒꯤ
ꯑꯍꯥꯟ ꯑꯣꯏꯔꯁꯨ ꯑꯗꯨꯃꯛꯇꯤ ꯅꯠꯇꯦꯍꯦ
ꯐꯥꯒꯤ ꯇꯧꯕꯅꯤꯗꯥ ꯑꯩ ꯑꯩꯗꯤ ꯅꯪ ꯅꯨꯄꯥ ꯂꯩꯔꯕ ꯅꯪ ꯃꯥꯎꯔꯣꯏ ꯈꯟꯕꯅꯤ
ꯑꯥ ꯑꯩ ꯃꯈꯣꯟ ꯇꯥꯕꯗꯨꯗ
ꯐꯩꯗꯧꯅꯦ ꯑꯁ ꯅꯪꯅꯤ ꯎ
ꯆꯥ ꯂꯩꯕ ꯃꯈꯣꯜ ꯃꯥꯜꯂꯦ ꯍꯥꯌꯦ ꯍꯥꯏꯔꯛꯑꯦ ꯑꯩꯉꯣꯟꯗ
ꯍꯝ ꯅꯨꯄꯥꯔꯣ ꯍꯣꯏ꫰ꯑꯗꯨ ꯅꯪꯕꯨ ꯁꯅꯥꯅꯤꯡꯕꯒꯤꯅꯤ
ꯀꯔ ꯑꯣꯏꯔꯝꯅꯤ ꯅꯪ ꯃꯈꯣꯟꯖꯦ ꯅꯣꯆꯥ ꯑꯅꯤ ꯑꯍꯨꯝ ꯂꯩꯕꯒꯤ ꯃꯈꯣꯜ ꯃꯥꯜꯂꯦ ꯍꯥꯏꯌꯦ ꯑꯩꯉꯣꯟꯗ ꯑꯩꯅ ꯅ ꯍꯥꯅꯤꯅ ꯍꯥ ꯍꯥꯏꯕ ꯏꯪꯈꯠꯂꯛꯄ ꯃꯇꯝ ꯍꯥꯏꯕꯗꯣ ꯏꯕꯅꯤꯅꯥ
ꯑꯩꯗꯤ ꯅꯪꯒꯤ ꯈꯣꯟꯖꯦꯜ ꯇꯥꯕꯗꯤ ꯑꯁ ꯌꯥꯝ ꯅꯨꯡꯉꯥꯏꯌꯦ
ꯑ ꯍꯣꯏ ꯌꯥꯝ ꯇꯥꯕ ꯅꯨꯡꯉꯥꯏꯕꯅꯦ ꯑ ꯑꯦ ꯑꯍꯣꯏ ꯑꯁꯦꯡꯕ ꯑꯩꯁ ꯀꯣꯂꯦꯖ ꯇꯝꯔꯝꯗꯗꯤ ꯑꯩ ꯁꯤꯡꯒꯔ ꯇꯧꯒꯦ ꯈꯟꯕꯅꯦ
ꯎꯝ
ꯑꯗꯨꯕꯨ ꯈꯔ ꯐꯔꯛꯇꯕꯒꯤꯀꯣ
ꯅꯪ ꯅꯪ ꯅꯪ ꯅꯪꯅ ꯅꯣꯛ ꯄꯣꯠꯇꯣ ꯁꯦꯏꯁ
ꯅꯨꯡꯉꯥꯏꯕ꯭ꯔꯥ ꯇꯥꯕ ꯑꯗꯨꯗꯤ ꯐꯥꯒꯤ ꯇꯧꯕꯅꯦ ꯅꯣꯛꯇꯤꯌꯦ
ꯑꯩꯗꯤ ꯐꯣꯏꯒꯤꯗꯣ ꯍꯩꯇꯦ
ꯑꯍꯥꯏ ꯈꯪꯉꯦ ꯈꯪꯉꯦ ꯈꯪꯉꯦ ꯅꯪꯁꯦ ꯋꯥ ꯌꯥꯝ ꯋꯥ ꯌꯥꯝ ꯉꯥꯡꯗꯕ ꯃꯥꯜꯂꯦ ꯀꯣ
ꯍꯣꯏ ꯑꯩꯈꯣꯏꯗꯤ ꯋꯥꯏꯑꯦ ꯎꯝ ꯌꯥꯝꯗꯦꯗ ꯑꯗꯨꯝ ꯆꯥꯡꯗ ꯀꯣꯞ ꯆꯠꯄ ꯃꯤ ꯎꯝ ꯃꯤ
ꯏꯌꯥꯝꯕ ꯃꯤ ꯑꯣꯏꯔꯗꯤ ꯏꯌꯥꯝꯕ ꯃꯤ ꯑꯣꯏꯔꯗꯤ ꯋꯥ ꯑꯗꯨꯀꯠ ꯇꯠ ꯍꯪꯂꯛꯀꯅꯤ ꯑꯩꯉꯣꯟꯗ ꯑꯩ ꯈꯪꯉꯦ ꯑꯩꯅ ꯍꯥꯏꯕꯈꯛ ꯈꯨꯝꯕꯗꯣ ꯅꯪ ꯋꯥꯡꯉꯦꯔ ꯌꯥꯝꯗꯕꯒꯤꯅꯦ
ꯎꯝ ꯀꯥꯏꯗꯦꯍꯩ ꯀꯥꯏꯗ ꯅꯪꯕꯨ ꯏꯀꯥꯏꯗꯣꯏꯔꯅꯦ
ꯑ ꯑꯗꯨꯗꯤ ꯅꯪ ꯋꯥ ꯌꯥꯝꯅꯕ ꯃꯍꯧꯁꯥ ꯄꯣꯛꯄꯗꯒꯤ ꯋꯥ ꯌꯥꯝꯗꯕ ꯃꯤ ꯑꯣꯏꯕ ꯑꯣꯏꯔꯝꯅꯤ ꯅꯪ
ꯗꯤꯁꯀ꯭ꯋꯥꯂꯤꯐꯥꯏꯒꯤ ꯃꯤ ꯑꯣꯏꯕꯅꯤꯅꯀꯣ ꯍꯥꯏꯕꯗꯤ
ꯎꯝ ꯑꯩꯗꯤ ꯋꯥ ꯌꯥꯝ ꯉꯥꯡꯕꯅꯦ
ꯎꯝ ꯀꯣꯏꯔꯝꯅꯤ ꯅꯪ ꯎꯝ
ꯇꯤꯟꯊꯤ ꯂꯦꯞꯅꯕꯅꯦ
ꯍꯣꯏ ꯋꯥ ꯑꯗꯨ꯭ꯔꯣ ꯑꯗꯨꯗꯣ ꯆꯤꯟꯖꯗ꯭ꯔꯦꯣ ꯎꯝ
ꯋꯥꯗ꯭ꯔꯦꯗ ꯃꯍꯧꯁꯥ ꯑꯣꯏꯅ ꯈꯟꯈ꯭ꯔꯦ
ꯅꯨꯃꯤꯠ ꯊꯣꯛꯄꯗꯒꯤ ꯅꯨꯃꯤꯠ ꯇꯥ ꯐꯥꯎ ꯑꯗꯨꯝ ꯍꯥꯏꯕ ꯉꯥꯡꯕ ꯌꯥꯏꯌꯦ ꯋꯥ
ꯎꯝ
ꯏꯁꯣꯔꯅ ꯄꯤꯕ ꯇꯥꯂꯦꯟ ꯍꯥꯏꯕꯁꯦꯀꯣ ꯅꯪꯒꯤꯗꯤ ꯇꯥꯜꯂꯦ ꯌꯦꯟ ꯀ꯭ꯔꯔꯤꯔꯥ
ꯑꯩ ꯇꯔꯦꯡ ꯖꯤꯉꯣ
ꯑꯥ
ꯈꯪꯗꯦꯗ ꯀꯩ ꯄꯤꯕꯤꯕꯅꯣꯁꯨ ꯈꯪꯗꯦ ꯅꯪꯕꯨ ꯋꯥꯔꯤ ꯁꯅꯅꯤꯡꯉ ꯄꯤꯕꯤ
ꯣꯜ ꯍꯥꯏꯔꯝꯅꯤ
ꯎꯝ
ꯕꯣꯠꯁꯨ ꯍꯩꯇꯕ꯭ꯔꯥ
ꯁꯅꯥꯗꯤ ꯁꯅꯩ ꯈꯪꯗꯦ ꯍꯥꯏꯕ꯭ꯔꯣ ꯍꯩꯇꯕ꯭ꯔꯣ ꯈꯪꯗꯦ
ꯑ ꯒꯣꯜ ꯆꯜꯂꯗꯤ ꯍꯩꯌꯦ ꯅꯪ ꯒꯣꯜ ꯆꯟꯈ꯭ꯔꯕ
ꯆꯜꯂꯤꯅꯤ ꯑꯗꯨ ꯑꯒꯨꯝꯕꯗꯤ
ꯑꯗꯨꯗꯤ ꯍꯩꯕꯒꯤ ꯅꯪ ꯑꯗꯨꯝ ꯁꯥꯟꯅꯕ ꯃꯇꯝꯗ ꯐ꯭ꯔꯟꯔꯥ ꯕꯦꯛꯔꯥ ꯐꯣꯔꯋꯥꯔꯗꯔ ꯁꯦꯟꯇꯔꯔꯥꯥ ꯀꯃꯥꯏꯅ ꯆꯦꯟꯕ꯭ꯔꯥ ꯀꯔꯤ ꯀꯤꯄꯔ ꯋꯤꯡꯉꯥꯔ
ꯎꯝ
ꯑꯗꯨꯗꯤ ꯍꯩꯔꯝꯅꯤ
ꯑꯁ
ꯒꯤꯄꯥꯔꯤꯞ ꯄꯥꯝꯗꯦ ꯑꯩꯗꯤ
ꯎꯝ
ꯐꯁꯇꯤ ꯑꯣꯏꯔꯝꯅꯤꯀꯣ ꯋꯤꯟꯅꯔ ꯑꯣꯏꯔꯁꯨ
ꯑꯣ ꯍꯣꯏ ꯌꯥꯝ ꯋꯥꯕꯅꯦ ꯆꯦꯟꯕꯗꯣ
ꯎꯝ ꯁꯁꯇꯤꯔ ꯑꯗꯨꯕꯨ ꯅꯪ
ꯍꯥ
ꯅꯣꯏ ꯅꯃꯥꯟꯅꯕꯁꯤꯡꯒ ꯑꯗꯨꯝ ꯁꯥꯟꯅꯕ ꯃꯇꯝꯗ ꯁꯞꯁꯇꯤ ꯑꯣꯏꯔꯝꯅꯤꯕ ꯅꯪ
ꯀꯥꯏꯗꯩꯩ ꯑꯩꯈꯣꯏꯗꯤ ꯃꯤꯟ ꯔꯣꯜ
ꯏ ꯑꯩꯅ ꯍꯦꯟꯅ ꯍꯥꯏꯅꯤꯡꯉꯥꯏ ꯃꯥꯜꯂꯦꯗ
ꯑꯩꯁ
ꯑꯥ ꯑꯩ ꯌꯥꯝ ꯍꯩꯕꯅꯦ꯫
ꯑ ꯌꯥꯝ ꯍꯥꯏ ꯍꯩꯅꯤ ꯅꯪꯗꯤ ꯑꯗꯨꯗꯤ
ꯌꯥꯝ ꯁꯅꯌꯦ ꯑꯩꯁꯦ ꯅꯨꯄꯤ ꯑꯣꯏꯔꯁꯨ ꯌꯥꯝ ꯄꯥꯝꯕꯒꯤꯀꯣ
ꯎꯝ
ꯌꯥꯝ ꯁꯥꯟꯅꯔꯛꯑꯦ
ꯑꯁ ꯑꯗꯨꯗꯤ ꯅꯪ ꯅꯨꯄꯤꯔꯣ ꯅꯨꯄꯥꯔꯣ ꯈꯪꯗ꯭ꯔꯕꯒꯤ ꯋꯥꯅꯤꯅꯦ
ꯑꯩ ꯅꯨꯄꯤꯅꯦ ꯅꯨꯄꯤ ꯑꯣꯏꯔꯁꯨ ꯌꯥꯝ ꯀꯟꯕ
ꯎꯝ ꯑꯩ ꯉꯁꯥꯏ ꯉꯁꯥꯏꯒꯤꯗꯣ ꯅꯪ ꯅꯨꯄꯥꯔꯣꯅ ꯈꯟꯕꯅꯤꯀꯣ
ꯑꯣ ꯑꯗꯨꯒꯤꯔ ꯕ꯭ꯔꯣ ꯍꯥꯏꯗꯣ
ꯎꯝ ꯅꯪꯒꯤ ꯗꯤꯄꯤꯗ
ꯑꯥ ꯑꯗꯣ ꯑꯩ ꯁꯛ ꯎꯠꯇꯦꯗ
ꯑꯁ ꯈꯪꯗꯤꯅ ꯑꯣꯅꯔꯕ ꯃꯥꯜꯂꯦ
ꯎꯝ ꯑꯩ ꯁꯝ ꯇꯦꯟꯕꯒꯤ ꯑꯩ ꯅꯨꯄꯥ ꯃꯥꯥꯟꯗꯦꯗ ꯃꯨꯟꯅ ꯌꯦꯡꯉꯨ ꯑꯗꯨ ꯅꯨꯄꯥ ꯃꯥꯜꯂꯦ ꯍꯥꯏꯔꯗꯤ ꯅꯪ ꯃꯤꯠ ꯁꯣꯛꯑꯦ
ꯑꯣ ꯑꯣ ꯑꯣ ꯎꯔꯦ ꯎꯔꯦ ꯉꯁꯥꯏ ꯐꯥꯖꯅ ꯎ ꯌꯦꯡꯗꯕꯤ ꯑꯩꯗꯤ ꯅꯪ ꯅꯨꯄꯥꯔꯣꯅ ꯆꯤꯡꯕꯨ ꯆꯤꯡꯅꯩ
ꯍꯣꯏ ꯑꯩ ꯑꯩ ꯈꯪꯉꯦ ꯑꯩꯅ ꯕ꯭ꯔꯣ ꯍꯥꯏꯕꯗꯨꯗ ꯅꯪꯁ ꯅꯨꯄꯥ ꯑꯣꯏꯔꯝꯅꯤ ꯈꯟꯕ ꯑꯩ ꯑꯩꯒꯤ ꯇꯦꯛꯁꯇ ꯀꯣ ꯎꯝ ꯑꯩ ꯅꯨꯄꯥꯁꯤꯡꯕꯨ ꯂꯣꯏ ꯕ꯭ꯔꯣ ꯍꯥꯏ
ꯑꯩꯉꯣꯟꯒꯤ
ꯎꯝ
ꯌꯥꯝ ꯑꯍꯟ ꯑꯣꯏꯔꯗꯤ ꯑꯗꯨꯝ ꯇꯥꯃꯣꯒꯨꯝꯕ ꯀꯧꯏꯗ ꯑꯗꯨꯕꯨ ꯌꯥꯝ ꯑꯍꯟ ꯑꯣꯏꯗ꯭ꯔꯗꯤ